ꯁꯤꯁꯇ꯭ꯔ
ꯍꯥꯜꯂꯣ
ꯍꯜꯂꯣ ꯀꯩꯇꯧꯔꯒꯦ ꯀꯩꯅꯣ ꯐꯣꯟ ꯇꯧꯔꯛ
ꯇꯥꯇꯕꯩꯅꯦ ꯍꯜꯂꯧ ꯍꯜꯂꯧ ꯍꯥꯏꯁꯦ ꯑꯗꯣ ꯀꯩ ꯀꯩꯗꯧꯔꯤꯒꯦ
ꯀꯩ ꯇꯧꯔꯤꯒꯦ ꯅꯠꯇꯦ ꯀꯩꯒꯤ ꯐꯣꯟ ꯇꯧꯔꯛꯄꯅꯣ ꯍꯥꯏꯕ ꯁꯛꯇꯥ ꯈꯨꯊꯤꯗꯨꯒ
ꯌꯥꯔꯦꯍꯦ ꯑꯗꯨꯃꯥꯏ ꯍꯥꯏꯒꯅꯨ
ꯀꯔꯤ ꯌꯥꯔꯦ ꯅꯪ ꯃꯦꯁꯤ ꯄꯥꯝꯃꯦ ꯍꯥꯏꯕ ꯅꯠꯇ꯭ꯔꯣ ꯁꯛꯇꯥ ꯃꯦꯁꯤꯒꯤ ꯇꯤꯝꯁꯤꯡꯗ ꯆꯠꯂꯣ
ꯌꯥꯔꯦ ꯌꯥꯔꯦ ꯄꯜꯂꯅꯨ ꯑꯗꯨꯒꯤ
ꯌꯥꯔꯦ ꯑꯥꯔꯖꯦꯟꯇꯤꯅꯥ ꯀꯥꯏꯅ ꯃꯦꯁꯤ ꯀꯥꯏꯅ ꯌꯥꯔꯦ ꯇꯥꯅꯤꯡꯗꯦ
ꯑꯩ ꯐꯣꯟ ꯇꯧꯔꯛꯄꯖꯦ ꯀꯩꯅꯣꯝꯃ ꯍꯪꯒꯦ ꯇꯧꯔꯛꯄꯅꯦ
ꯑꯥ ꯍꯪꯉꯣ ꯍꯪꯉꯣ ꯍꯪꯉꯨꯅꯥ
ꯑ ꯑ ꯑꯗꯣ ꯕꯥꯏ
ꯍꯣꯏ
ꯅꯪ ꯍꯧꯖꯤꯛꯀꯥꯟꯁꯦ ꯀꯔꯤ ꯀꯔꯤ ꯊꯕꯛ ꯇꯧꯔꯤꯅꯣ
ꯑꯩꯁꯦ ꯍꯧꯖꯤꯛꯀꯥꯟꯁꯦ ꯑꯗꯨꯝ ꯐ꯭ꯔꯤ ꯂꯩꯌꯦ ꯚꯥꯏ ꯊꯕꯛ ꯄꯤꯒꯦ ꯊꯞ ꯊꯕꯛ ꯄꯤꯒꯦ ꯍꯥꯏꯔꯤꯔꯣ
ꯊꯕꯛ ꯄꯤꯒꯦꯅꯦ
ꯀꯩ ꯊꯕꯛ ꯍꯥꯟꯅ ꯍꯥꯏꯌꯣ ꯊꯕꯛꯇꯣ
ꯑ ꯌꯥꯝ ꯀꯥꯟꯅꯕ ꯊꯕꯛ ꯑꯃ ꯂꯩꯌꯦ
ꯑꯗꯨ ꯍꯥꯏꯌꯣ ꯍꯥꯏꯌꯨꯅ ꯍꯥꯏꯗ꯭ꯔꯗꯤ ꯀꯃꯥꯏ ꯈꯪꯒꯦꯔꯣ
ꯑꯩꯈꯣꯏ ꯑꯩꯈꯣꯏ ꯑꯦꯟ ꯖꯤ ꯑꯣ ꯇꯤꯝꯗ ꯖꯣꯏꯟ ꯇꯧꯔꯁꯦ
ꯑ
ꯑꯦꯟ ꯖꯤ ꯑꯣ ꯇꯤꯝꯗ ꯅꯣꯏꯒꯤ ꯑꯦꯟ ꯖꯤ ꯑꯣ ꯇꯤꯝꯗ
ꯍꯣꯏ
ꯑ ꯊꯕꯛꯇꯤ ꯀꯔꯝꯕ ꯀꯔꯝꯕ ꯊꯕꯛꯅꯣ ꯇꯣꯂꯣꯞꯁꯨ ꯍꯥꯏꯌꯣ ꯐꯖꯅ
ꯇꯣꯂꯣꯞꯅ ꯊꯥꯔꯇꯤ ꯑꯦ ꯊꯥꯔꯇꯤ ꯍꯥꯏꯔꯦ ꯊꯠ ꯑ ꯐꯣꯔꯇꯤꯟꯗꯒꯤ ꯍꯧꯔꯒꯅꯤ
ꯐꯣꯔꯇꯤꯟꯗꯒꯤ
ꯎꯝ
ꯑꯗꯣ ꯊꯕꯛꯇꯤ ꯍꯥꯏꯗꯤ ꯃꯑꯣꯡꯗꯣ ꯃꯑꯣꯡꯗꯣ ꯀꯔꯝꯕ ꯇꯧꯕ
ꯑꯁ ꯀꯣꯟꯅ ꯈꯪꯪꯉꯛꯀꯅꯤꯍꯦ ꯐꯖꯅ ꯋꯥꯔꯤ ꯁꯥꯟꯅꯁꯦ
ꯅꯠꯇꯦ ꯍꯧꯖꯤꯛ ꯍꯥꯏꯌꯣ ꯀꯥꯏꯗꯦꯅ
ꯑꯩ ꯀ꯭ꯔꯥꯏꯇꯤꯔꯤꯌꯥ ꯃꯌꯥꯝꯗꯣ ꯑꯩ ꯅꯪꯉꯣꯟꯗ ꯍꯣꯔꯦꯟ ꯊꯥꯔꯛꯀꯦꯕꯀꯣ
ꯑꯣ ꯋꯥꯆꯦꯞꯇ ꯊꯥꯔꯛꯑꯣ ꯑꯗꯨꯗꯤ
ꯍꯥꯏꯗꯤ ꯍꯣ ꯍꯣꯔꯦꯟ ꯌꯦꯡꯉꯣꯕꯀꯣ
ꯍꯣꯏ ꯑꯗꯨ ꯀ꯭ꯋꯥꯂꯤꯐꯤꯀꯦꯁꯟꯗꯤ
ꯑꯗꯣ ꯑꯟ ꯂꯣꯏꯅ ꯌꯥꯎꯔꯛꯑꯅꯤ
ꯑꯗꯨ ꯏꯟꯇꯔꯚ꯭ꯌꯨꯏꯒꯨꯝꯕ ꯆꯠꯇꯣꯏꯔꯥ ꯑꯦꯛꯖꯥꯝꯒꯨꯝꯕ ꯊꯥꯗꯣꯏꯔꯥ ꯀꯔꯤꯅꯣ
ꯑ ꯏꯟꯇꯔꯚ꯭ꯌꯨꯏꯗꯤ ꯇꯧꯔꯅꯤ
ꯏꯟꯇꯔꯚ꯭ꯌꯨꯏ ꯇꯧꯗꯣꯏꯅꯦꯕ
ꯎꯝ ꯑꯗꯣ
ꯎꯝ
ꯌꯥꯔꯦꯅꯦ ꯉꯁꯤꯗꯤ ꯀꯗꯥꯏ ꯀꯗꯥꯏ ꯆꯠꯂꯨꯔꯦ
ꯌꯥꯔꯦ ꯑꯩꯒꯤ ꯍꯪꯒꯅꯨ ꯑꯩ ꯀꯣꯏꯁꯟ ꯍꯪꯕꯗꯣ ꯀꯩꯅꯣ ꯇꯧꯋꫭ ꯈꯨꯝꯃꫭ ꯃꯐꯝꯗꯤ ꯀꯥꯏꯗꯅꯦ ꯍꯥꯏꯕ ꯑꯣꯐꯤꯁꯇꯤ ꯂꯥꯡꯒꯣꯜꯗꯔꯣ ꯅꯠꯇ꯭ꯔꯒ
ꯑꯦꯍꯦ ꯏꯇꯥꯎꯖꯦ ꯂꯥꯏꯔꯤꯛ ꯌꯥꯝ ꯄꯥꯡꯉꯦꯍꯦ
ꯑꯣ ꯑꯣ ꯐꯔꯦ ꯐꯔꯦ ꯑꯗꯨꯗꯤ ꯎꯝ ꯍꯌꯦꯡ ꯑꯣꯏꯅ ꯍꯌꯦꯡ ꯑꯣꯏꯅ ꯀꯩꯅꯣ ꯇꯧꯔꯨꯁꯦ ꯁꯤꯒꯤ ꯃꯇꯥꯡꯗ
ꯎꯝ
ꯎꯝ ꯐꯔꯦ ꯑꯗꯨ ꯗꯗꯤ ꯍꯟꯗꯛꯁꯦ ꯅꯨ ꯅꯨꯄꯤꯁꯨ ꯀꯩꯅꯣ ꯇꯧꯈ꯭ꯔꯦ ꯍꯥꯏ
ꯎ
ꯅꯨꯄꯤ ꯂꯧꯈ꯭ꯔꯦ ꯍꯥꯏ ꯌꯨꯝ ꯄꯥꯡꯈ꯭ꯔꯦ ꯍꯥꯏ ꯅꯨꯄꯤꯗꯤ ꯀꯃꯥꯏ ꯀꯃꯥꯏ ꯂꯩꯔꯤꯒꯦ ꯅꯨꯡꯉꯥꯏꯔꯤꯕ꯭ꯔꯣ
ꯀꯩꯅꯩꯅ ꯅ ꯎꯄꯗꯨ
ꯁꯤꯗꯤ ꯑꯩ ꯑꯃꯨꯛ ꯍꯪꯉꯛꯀꯦ ꯑꯩ ꯀꯣꯏꯁꯟꯗ ꯍꯪꯉꯛꯄꯗ ꯈꯨꯝꯃꯣ
ꯑꯣ ꯐꯔꯦ ꯐꯔꯦ ꯐꯔꯦ ꯍꯥꯏꯌꯨ ꯍꯥꯏꯌꯨ
ꯀꯗꯥꯏ ꯀꯗꯥꯏ ꯀꯣꯏ ꯀꯣꯏꯕ ꯆꯜꯂꯨꯔꯦ ꯉ
ꯀꯥꯏꯗꯅꯣ ꯀꯩꯁꯨ ꯆꯠꯇꯦꯗ ꯌꯨꯝꯗ ꯑꯗꯨꯝꯅ ꯍꯣꯏ ꯉꯁꯥꯏꯗꯣ ꯀꯩꯅꯣ ꯆꯠꯂꯨꯔꯦ ꯀꯩ ꯍꯥꯏꯕ ꯁꯣꯕꯨꯡ ꯍꯥꯏꯕ꯭ꯔꯥ
ꯑꯣ ꯍꯣ ꯑꯃꯃꯨꯛ ꯀꯁꯨ ꯑꯣ ꯅꯅꯨꯡꯉꯥꯏ ꯋꯥ
ꯅꯠꯇꯦ ꯑꯁ ꯑꯩ ꯒꯥꯔꯤꯗꯣ ꯁꯦꯝꯕꯗꯣ
ꯎꯝ
ꯁꯣꯝꯕꯣꯡ ꯁꯣꯝꯕꯨꯡꯗ ꯅꯠꯇ꯭ꯔꯗꯤ ꯌꯥꯗꯦ ꯍꯥꯏꯕꯗꯨꯒꯤ ꯑꯗꯨꯗ ꯆꯠꯂꯨꯕ
ꯑꯣ ꯅꯪ ꯒꯥꯔꯤ ꯂꯩꯔꯕꯣ
ꯅꯠꯇꯦꯗ ꯑꯩ ꯒꯥꯔꯤ ꯅꯠꯇꯦꯗ ꯏꯅꯥꯎ ꯅꯨꯄꯥꯒꯤꯅꯤꯅ
ꯎ ꯅꯪꯒꯤ ꯒꯥꯔꯤꯗꯤ ꯂꯩꯇꯕ
ꯂꯩꯇꯦ ꯑꯩꯈꯣꯏꯗꯤ ꯊꯕꯛꯁꯨ ꯇꯧꯗꯦ ꯑꯩꯈꯣꯏꯗꯤ ꯏꯀꯥꯏ ꯍꯥꯏꯅꯤꯡꯉꯥꯏꯁꯨ ꯀꯩ ꯑꯗꯨ ꯑꯣꯏꯗꯤ ꯊꯕꯛ ꯇꯧꯔꯒ ꯅꯣꯏꯗꯤ ꯄꯩꯁꯥ ꯌꯥꯝ ꯄꯥꯏꯕ ꯃꯤꯅꯤꯅ
ꯑꯗꯨꯗꯤ ꯅꯪ ꯀꯃꯥꯏꯦ
ꯀꯃꯥꯏ ꯀꯔꯤ ꯀꯃꯥꯏ ꯀꯃꯥꯏ ꯀꯔꯤ
ꯀꯃꯥꯏꯅ ꯍꯤꯡꯉꯗꯣꯏꯅꯣ ꯅꯪꯕꯣ
ꯑꯦ ꯀꯔꯤꯅꯣ ꯑꯁ ꯒꯥꯔꯤꯅ ꯑꯩꯈꯣꯏꯕꯨ ꯅꯠꯇꯦ ꯅꯠꯇꯦ ꯅꯠꯇꯦ ꯒꯥꯔꯤꯅ ꯑꯩꯈꯣꯏꯕꯨ ꯆꯥꯛ ꯄꯤꯖꯕ꯭ꯔꯣ ꯍꯥꯏꯕ
ꯑꯁ ꯂꯣꯏꯔꯦ ꯒꯥꯔꯤ ꯊꯧꯔꯒ ꯊꯕꯛ ꯆꯠꯂꯅꯤ ꯅꯪ ꯅꯪ ꯅꯪꯗꯤ ꯊꯕꯛꯁꯨ ꯇꯧꯗꯦ ꯍꯥꯏꯕꯗꯨꯗ ꯑꯩ ꯍꯥꯏꯕ ꯋꯥꯅꯦ
ꯅꯠꯇ ꯅꯠꯇꯦ ꯅꯠꯇꯦ ꯅꯠꯇꯦ ꯑꯩ ꯍꯥꯏꯒꯦ ꯒꯥꯔꯤ ꯊꯧꯔꯒ ꯊꯕꯛ ꯆꯠꯇꯣꯏꯅꯤ ꯒꯥꯔꯤ ꯂꯩꯗ꯭ꯔꯗꯤ ꯊꯕꯛ ꯆꯠꯇꯦ ꯍꯥꯏꯕ ꯂꯩꯕ꯭ꯔꯣ
ꯅꯪ ꯅꯪꯒꯤ ꯋꯥ ꯅꯪ ꯉꯁꯥꯏ ꯍꯥꯏꯕꯗꯨꯗꯤ ꯀꯃꯥꯏꯅ ꯍꯥꯏꯕ ꯀꯥꯎꯔꯕꯣ
ꯑꯗꯨꯅꯦ ꯒꯥꯔꯤ ꯂꯩꯦꯇꯔꯗꯤ ꯍꯤꯡ
ꯑꯗꯨꯒꯤ ꯑꯗꯨꯗꯒꯤ ꯍꯥꯏꯕ ꯅꯠꯇꯦ ꯑꯩꯅ ꯍꯥꯏꯕꯗꯤ ꯅꯪ ꯀꯔꯤꯁꯨ ꯇꯧꯗꯦ ꯄꯩꯁꯥꯁꯨ ꯄꯥꯏꯗꯦ ꯍꯥꯏꯕꯗꯨꯗ ꯊꯕꯛꯁꯨ ꯇꯧꯗꯦ ꯍꯥꯏꯕꯗꯨꯗ ꯎ ꯀꯃꯥꯏꯅ ꯇꯨꯡꯗ ꯀꯃꯥꯏꯅ ꯍꯤꯡꯗꯣꯏꯅꯣ ꯑꯩ ꯍꯥꯏꯕ ꯋꯥꯅꯦ
ꯑꯁ ꯑꯗꯨꯗꯤ ꯑꯩꯒꯤ ꯑꯩꯒꯤꯗꯃꯛ ꯗ ꯌꯥꯝ ꯈꯜꯂꯅꯨ ꯑꯩ
ꯑ ꯑꯦ ꯈꯟꯗꯗꯤ ꯃꯔꯨꯞ ꯃꯔꯨꯞ ꯑꯃꯕꯨ ꯂꯧꯈꯥꯗ ꯇꯥꯕꯗꯨꯕꯨ ꯇꯥꯔꯒ ꯂꯩꯕꯗꯨ ꯀꯃꯥꯏꯅ ꯈꯜꯂꯣꯏꯗꯣꯏꯅꯣ
ꯌꯥꯔꯦ ꯌꯥꯔꯦ ꯌꯥꯔꯦ ꯈꯜꯂꯅꯨ ꯌꯥꯔꯦ ꯑꯩꯒꯤꯗꯤ ꯑꯩ ꯑꯗꯨꯝ ꯑꯗꯨꯝ ꯂꯩ ꯑꯩꯒꯤꯗꯤ
ꯅꯠꯇꯦ ꯅꯠꯇꯦ ꯅꯪ ꯈꯨꯟꯗꯔꯣ
ꯅꯠꯇꯦ ꯅꯠꯇꯦ ꯕꯤꯜꯗꯤꯡ ꯑꯆꯧ ꯑꯆꯧ ꯑꯆꯧꯕ ꯂꯝꯗꯨꯗ ꯂꯩ
ꯈꯨꯟꯗꯁꯨ
ꯈꯨꯟꯗ ꯆꯠꯇꯕ ꯀꯨꯏꯔꯦ
ꯀꯨꯏꯔꯦ ꯈ꯭ꯔꯤꯁꯃꯥꯁꯗ ꯆꯠꯁꯦ
ꯁꯠꯇꯣꯏꯅꯦ ꯀꯩꯅꯣ
ꯅꯣꯏ ꯅꯣꯏ ꯈꯨꯟꯗ ꯂꯥꯛꯀꯦ
ꯂꯥꯛꯑꯣꯗꯅ
ꯅꯩꯕꯤꯒꯦ
ꯅꯪ ꯈꯪꯅꯕ ꯃꯤꯒ ꯂꯩꯕ꯭ꯔꯣꯅꯦ
ꯂꯩꯇꯦ ꯑꯗꯨꯅꯤ ꯅꯪꯅ ꯈꯪꯅꯍꯜꯂꯨ
ꯎꯝ
ꯁꯤꯡꯗ ꯈꯪꯍꯟꯂꯣꯏꯗ
ꯌꯥꯕ ꯅꯠꯇ꯭ꯔꯣ ꯀꯩꯅꯣ ꯏꯀꯥꯏꯕ꯭ꯔꯣ
ꯌꯥꯗ ꯑꯩ ꯆꯪꯗꯦ ꯅꯣꯏ
ꯅꯠꯇ꯭ꯔꯣ ꯋꯥꯀꯤꯡꯒꯨꯝꯕ ꯆꯠꯇ꯭ꯔꯣ
ꯆꯠꯇꯦ ꯆꯠꯇꯦ
ꯆꯠꯄ ꯌꯥꯗ꯭ꯔꯣ
ꯍꯩ ꯆꯠꯅꯤꯡꯗꯦ
ꯋꯥꯀꯤꯡ ꯆꯠꯂꯗꯤ ꯅꯁꯥꯁꯨ ꯐꯒꯅꯤ ꯇꯨꯝꯃꯒ ꯍꯤꯞꯄꯒ ꯂꯩꯔꯗꯤ ꯂꯩꯕ ꯁꯔꯨꯛꯄꯨꯗꯤ ꯋꯥꯛꯀꯤꯡ ꯇꯣꯏꯅ ꯆꯠꯂꯣ ꯅꯪꯕꯨ ꯍꯨꯃꯥꯡ ꯊꯣꯛꯍꯜꯂꯣꯕ
ꯍꯣꯏ ꯆꯨꯝꯃꯦ ꯇꯝꯃꯣ ꯇꯝꯃꯣ ꯑꯗꯣ ꯆꯨꯝꯃꯦ ꯆꯥꯗ꯭ꯔꯤꯗ
ꯑꯦ ꯀꯔꯤ ꯀꯔꯤ ꯃꯊꯦꯜꯗꯤ ꯇꯧꯒꯅꯤ ꯉꯁꯤꯗꯤ
ꯍꯥꯎ ꯇꯕꯤꯒꯤ ꯆꯥꯗꯕ
ꯆꯥꯛ ꯌꯦꯟꯖꯥꯡꯕꯨꯗꯤ ꯂꯣꯏ ꯊꯣꯡꯕ ꯂꯣꯏꯔꯦꯕ ꯑꯗꯨꯗ ꯍꯤꯟꯖꯥꯡ ꯃꯇꯧꯗꯨꯗ ꯅꯪ ꯆꯥꯅꯤꯡꯗꯕ
ꯍꯣꯏ
ꯌꯥꯔꯦ ꯊꯕꯛ ꯁꯨꯗꯕ ꯅꯣꯏ ꯅꯣꯏꯗꯤ
ꯑꯣ ꯅꯪꯗꯤ ꯌꯥꯝ ꯊꯕꯛ ꯁꯨꯔꯦꯍꯦ
ꯍꯥ ꯑꯩꯈꯣꯏꯗꯤ ꯍꯥꯏ ꯁꯨꯔꯦ
ꯑ ꯀꯌꯥ ꯁꯨꯔꯒꯦ ꯑꯗꯨꯗꯤ
ꯈꯨꯌꯥꯅꯤ ꯊꯕꯛ ꯃꯁꯤꯡ ꯊꯤꯕ ꯉꯝꯗ꯭ꯔꯦ
ꯐꯒꯤ ꯅꯠꯗꯦ ꯊꯥꯗ ꯇ꯭ꯋꯦꯟꯇꯤ ꯄ꯭ꯂꯥꯁꯇꯤ ꯐꯪꯉꯝꯅꯤꯌꯦ
ꯏꯁ ꯇ꯭ꯋꯦꯟꯇꯤꯕꯨ ꯄꯩꯁꯥꯔꯣ
ꯑꯗꯨꯅꯤ ꯑꯗꯨꯕꯨ ꯄꯩꯁꯥꯔꯣ
ꯑ
ꯑꯗꯨꯕꯨ ꯐꯪꯗꯤ ꯐꯪꯗꯤ ꯐꯪ꯭ꯔꯝꯅꯤ ꯍꯥꯏꯕ
ꯍꯣꯏ
ꯌꯥꯏꯅꯦ ꯌꯥꯏꯅꯦ ꯐꯩ ꯐꯩ ꯐꯩ
ꯏꯇꯥꯎ ꯅꯣꯏ ꯀꯣꯏꯔꯛꯀꯦ ꯍꯌꯦꯡ ꯀꯣꯏꯔꯛꯀꯦ
ꯑꯩ ꯍꯌꯦꯡ
ꯑꯣꯡ ꯊꯗꯀꯣ
ꯄꯨꯡ ꯀꯌꯥꯗ
ꯄꯨꯡ ꯑꯃ
ꯌꯥꯔꯦ ꯄꯨꯡ ꯑꯃꯗ ꯑꯩ ꯂꯩꯔꯣꯏ ꯁꯤꯗ
ꯑꯗꯨꯗꯤ ꯃꯩꯗꯤ ꯂꯥꯛꯄ꯭ꯔꯣ
ꯃꯩꯗꯤ ꯂꯥꯛꯑꯣꯏꯅ ꯅꯪ ꯀꯣꯏꯔꯛꯀꯦ ꯍꯥꯏꯗꯤ ꯄꯨꯡ ꯁꯤꯛꯁ ꯊꯥꯔꯇꯤ ꯁꯦꯕꯦꯟꯗ ꯀꯔꯣ
ꯑꯩ ꯑꯗꯨꯗꯤ ꯌꯥꯔꯦꯍꯦ
ꯀꯩꯒꯤ
ꯍꯦꯡꯡ ꯃꯥꯜꯂꯦ
ꯑꯗꯨꯅꯤ ꯑꯩꯁꯨ ꯊꯕꯛ ꯆꯠꯇꯣꯏꯅꯤ ꯀꯩꯅꯣ ꯑꯩꯁꯨ ꯑꯩꯒꯤ ꯊꯕꯛ ꯂꯣꯏꯕ ꯇꯥꯏꯃꯤꯡꯗꯤ ꯁꯤꯛꯁ ꯁꯤꯛꯁ ꯊꯥꯔꯇꯤ ꯀꯤꯗꯅꯦ
ꯑꯣ ꯑꯣ ꯑꯣ ꯑꯗꯨꯗꯤ ꯎꯄꯥꯏ ꯂꯩꯇ꯭ꯔꯦ ꯏꯇꯥꯎꯒꯤ ꯅꯃ ꯐꯖꯥꯅ ꯐꯣꯜꯂꯁꯦ ꯅꯣꯡꯃ ꯑꯃꯨꯛ ꯐꯖꯅ ꯄꯨꯜꯂꯁꯦꯕ
ꯑꯗꯨꯅꯦ ꯁꯟꯗꯦꯗꯤ ꯑꯣꯏꯈ꯭ꯔꯣ ꯍꯥꯏꯕ
ꯑꯣꯐ ꯑꯣꯏꯔꯁꯨ ꯑꯩ ꯁꯟꯗꯦꯗ ꯃꯄꯥꯟ ꯊꯣꯛꯅꯤꯡꯗꯦ
ꯅꯪꯕꯨ ꯄꯥꯟꯊꯣꯛ ꯊꯣꯛ ꯊꯣꯛꯀꯅꯨ ꯍꯥꯏꯕ ꯅꯠꯇꯦ ꯁꯟꯗꯦꯗꯤ ꯑꯣꯕꯔꯣ ꯍꯥꯡꯕꯅꯤ
ꯑꯣꯐ ꯑꯣꯐ ꯑꯣꯏꯕꯒꯤ ꯅꯠꯇ꯭ꯔꯣ ꯃꯄꯥꯟ ꯊꯣꯛꯅꯤꯡꯗꯦ ꯍꯥꯏꯗꯣ ꯅꯪꯁꯨ ꯈꯜꯂꯨꯅꯦ
ꯑꯗꯨ ꯅꯪ ꯃꯄꯥꯟ ꯊꯣꯛꯇ꯭ꯔꯤꯗꯁꯨ ꯑꯩꯈꯣꯏ ꯂꯥꯛꯔꯗꯤ ꯀꯥꯏꯗꯅ
ꯑꯗꯨ ꯑꯗꯨꯁꯨ ꯌꯥꯏ
ꯑꯗꯨꯅꯤ ꯅꯪ ꯑꯦꯕ꯭ꯔꯤ ꯁꯟꯗꯦ ꯑꯣꯐ꯭ꯔꯣ
ꯃꯥꯅꯦ ꯃꯥꯅꯦ
ꯋꯤꯛ ꯑꯣꯐ ꯀꯌꯥ ꯐꯪꯕ꯭ꯔꯣ ꯑꯅꯤ ꯑꯃ
ꯐꯪꯗꯦ
ꯑꯃ ꯈꯛꯇꯪꯔꯣ
ꯑ ꯋꯥ ꯀꯠꯇꯁꯨꯣꯄꯪꯔꯤ
ꯅꯠꯇꯦ ꯅꯪꯒꯤ ꯊꯕꯛꯇꯣ ꯁꯨꯇꯤ ꯐꯪꯕꯗꯣ ꯑꯃꯔꯣ ꯑꯅꯤꯔꯣ ꯍꯥꯏꯕ
ꯁꯟꯗꯦ ꯈꯨꯗꯤꯡ ꯐꯪꯉꯦ
ꯁꯟꯗꯦ ꯈꯛꯇꯥꯡ ꯑꯁ ꯌꯥꯝ ꯅꯨꯡꯉꯥꯏꯇꯦꯅ
ꯑꯗꯨꯅꯦ ꯋꯥꯏꯑꯦꯕ
ꯑꯩꯒꯤ ꯁꯨꯇꯤꯗꯤ ꯑꯅꯤꯅꯤ ꯋꯤꯛꯇ ꯑꯅꯤꯅꯤ ꯐꯪꯗꯣꯏꯁꯦ ꯑꯩꯗꯤ
ꯇ ꯏꯅꯦ
ꯑꯣ ꯑꯗꯨꯅꯤ
ꯊꯪꯖꯔꯒ ꯅꯣꯡꯃꯥꯏꯖꯤꯡꯁꯤ ꯄꯤꯔꯣ
ꯅꯠꯇꯦ ꯑꯦꯅꯤ ꯇꯥꯏꯝ ꯂꯧꯕ ꯌꯥꯗꯤ
ꯑꯁ ꯀꯔꯤꯒꯤꯅꯣ ꯏꯕꯥꯅꯤꯅ ꯋꯥꯔꯤ ꯁꯥꯟꯅꯔꯤꯁꯦ ꯃꯩꯇꯩꯂꯣꯟ ꯁꯥꯟꯅꯔ ꯁꯅꯥꯁꯦ ꯍꯥꯏꯕꯅꯤꯀꯣ꯫
ꯀꯔꯤꯅꯣ ꯉꯥꯡꯉꯔꯤꯗꯣ ꯅꯪ꯫
ꯑꯩꯒꯤ ꯑꯩꯒꯤ ꯊꯕꯛ꯫ ꯇꯣ ꯋꯤꯀꯣꯐ ꯐꯪꯕꯗꯣ ꯑꯩꯗꯤ ꯑꯅꯤꯔꯛ ꯐꯪꯉꯦ ꯍꯥꯏꯕ꯫ ꯅꯪꯗꯤ ꯑꯃꯔꯛ ꯈꯛꯇꯅꯤꯅ꯫
ꯃꯄꯥꯥꯟ ꯂꯝꯗꯒꯤ ꯃꯆꯥꯔꯣ꯫ ꯍꯞꯇꯥ ꯍꯥꯏꯕ ꯌꯥꯗ꯭ꯔꯣ꯫
ꯀꯔꯤ ꯍꯞꯇꯥ ꯀꯅꯥ ꯍꯥꯏ ꯍꯞꯇꯥ ꯍꯥꯏꯅ
ꯁꯤ
ꯀꯔꯤ ꯍꯥꯏꯕꯅꯣ꯫
ꯍꯣꯔꯦꯟ ꯐꯖꯅ ꯑꯩ ꯑꯃꯨꯛ ꯍꯥꯏꯕꯤꯒꯦꯀꯣ꯫
ꯍꯞꯇꯥꯗ꯫
ꯁꯨꯇꯤ ꯑꯅꯤ ꯑꯅꯤ ꯐꯪꯉꯦ ꯍꯥꯏꯕ ꯅꯪꯗꯣ꯫
ꯍꯣꯏ꯫
ꯍꯣꯏ ꯑꯩꯁꯨ ꯒ꯭ꯌꯥꯟ ꯇꯥꯏꯌꯦ꯫
ꯍꯣꯏ ꯐꯩꯅ ꯒ꯭ꯌꯥꯟ ꯇꯥꯔꯗꯤ꯫
ꯎꯝ꯫ ꯅꯪ ꯈꯠꯅꯕ ꯅꯤꯡꯕꯔꯣ ꯈꯠꯅꯕ ꯄꯥꯝꯃꯤꯖꯥꯠꯂꯣ꯫
ꯑꯁ꯫
ꯅꯪꯒꯤ ꯑꯔꯤꯕ ꯃꯣꯠꯇꯣ ꯍꯧꯔꯤ ꯇꯣ ꯑꯃꯨꯛꯀ꯫
ꯌꯥꯔꯦꯀꯣ ꯅꯪ ꯇꯨꯃꯨ ꯇꯨꯃꯨ ꯌꯥꯔꯦ ꯅꯪ꯫ ꯌꯥꯔꯦ ꯋꯥꯔꯤ ꯌꯥꯝ ꯁꯥꯔꯦ꯫